ꯍꯜꯂꯣ
ꯇꯥꯏꯌꯦ
ꯇꯥꯕ꯭ꯔꯥ
ꯇꯥꯏꯌꯦ
ꯀꯩ ꯇꯧꯔꯝꯃꯤꯅꯣ
ꯑꯥ ꯅꯨꯡꯗꯥꯡ ꯊꯔꯣꯏ ꯊꯣꯡꯅꯕ ꯁꯦꯝꯃꯤꯅꯤ
ꯑꯁ ꯊꯔꯣꯏ ꯈꯨꯟꯕꯒꯤ ꯍꯥꯏꯅꯕꯗꯣ ꯈꯨꯜꯂꯨꯔꯕꯣ ꯂꯩꯔꯨꯔꯤꯔꯥ
ꯈꯨꯜ ꯂꯩꯔꯨꯕꯅꯤꯗ ꯈꯨꯟꯕꯗꯤ ꯈꯨꯟꯗ꯭ꯔꯤ
ꯀꯧꯇꯥꯗ ꯀꯌꯥ ꯄꯤꯔꯑꯦ
ꯀꯧꯇꯥꯗ ꯂꯨꯄꯥ ꯍꯨꯝꯐꯨ
ꯑꯣ ꯂꯥꯕꯨꯛ ꯊꯔꯣꯏꯗꯨꯔꯣ ꯅꯤꯡꯒꯥꯕꯤꯔꯣ
ꯂꯥꯕꯨꯛ ꯊꯔꯣꯏ
ꯅꯤꯡꯒꯥꯕꯤꯗꯣ ꯉꯔꯥꯡ ꯂꯝꯄꯥꯛꯇꯥ ꯌꯥꯡꯈꯩ ꯍꯥꯏꯍꯧꯋꯦ ꯂꯥꯕꯨꯛ ꯊꯔꯣꯏꯅ ꯍꯥꯎꯋꯤꯗ
ꯍꯥꯎꯋꯦ
ꯀꯅꯥꯗꯩ ꯂꯩꯅꯣ
ꯀꯩꯅꯣꯗꯩꯅꯤꯗ ꯎꯝ ꯑꯈꯣꯏ ꯏꯆꯟ ꯅꯨꯄꯤ ꯑꯃ ꯂꯪꯊꯕꯥꯜꯗ ꯂꯩꯕꯗꯨꯒꯤ ꯃꯣꯏ ꯑꯗꯨꯗꯩꯗꯨꯗ ꯀꯩꯅꯣ ꯇꯧꯋꯦꯅ ꯃꯣꯏ ꯃꯆꯦ ꯄꯣꯔꯛꯑꯦꯅ ꯂꯤꯂꯣꯡꯂꯣꯝꯗꯩ ꯑꯣꯏꯔꯝꯗꯧ ꯃꯥꯜꯂꯤ
ꯆꯥꯊꯔꯣ ꯆꯥꯊꯔꯣ ꯍꯥꯎꯅ
ꯑꯥꯎ
ꯑꯈꯣꯏꯖꯨ ꯉꯔꯥꯡ ꯑꯌꯨꯛ ꯊꯣꯡꯉꯦ ꯑꯈꯣꯏꯗꯤ ꯉꯍꯥꯋꯥꯏ ꯊꯔꯣꯏꯖꯦ ꯀꯧꯇꯥ ꯑꯃꯕꯥꯎ ꯆꯥꯕꯤꯅꯕ ꯂꯩꯔꯝꯗꯦꯕ ꯍꯧꯖꯤꯛꯇꯤ ꯑꯉꯥꯡꯒꯩꯖꯤ ꯆꯞ ꯆꯥꯅ ꯈꯣꯏꯒ ꯆꯥꯔꯃꯤꯅꯅꯦ ꯀꯧꯇꯥ ꯑꯅꯤꯕꯣ ꯂꯦꯝꯗ꯭ꯔꯦ ꯏꯕꯦꯝ
ꯍꯝ
ꯉꯥꯡꯒꯩꯗꯤ ꯆꯨꯞꯄꯤꯅꯕ ꯂꯩꯔꯝꯗꯦ ꯌꯦꯟꯒꯁꯦ ꯑꯁ ꯀꯦꯖꯤ ꯀꯦꯖꯤ ꯑꯃ ꯊꯣꯡꯕ ꯌꯦꯟꯖꯦ ꯅꯣꯡꯉꯥꯜꯂꯕꯣꯛ ꯆꯥꯔꯝꯃꯤ ꯀꯦꯖꯤ ꯑꯃ ꯀꯣꯟꯅꯗ꯭ꯔꯦ ꯍꯧꯖꯤꯛ
ꯍꯧꯖꯤꯛ ꯍꯧꯖꯤꯛ ꯀꯦꯖꯤ ꯑꯅꯤꯅ ꯋꯥꯅ ꯊꯣꯛꯑꯦ ꯑꯗꯨꯔꯥ
ꯆꯞ ꯃꯥꯟꯅꯅ ꯂꯣꯏꯟ ꯆꯥꯕ ꯍꯩꯔꯛꯑꯃꯤꯅꯕ
ꯑꯥꯎ
ꯂꯥꯏ ꯈꯣꯔꯝꯕ ꯆꯠꯅꯤꯡꯗ꯭ꯔꯣ
ꯀꯥꯏ ꯆꯠꯂꯨꯖꯦ ꯍꯥꯏꯅꯣ ꯂꯥꯏ ꯈꯣꯏꯔꯝꯕ
ꯎꯝ ꯑꯩꯈꯣꯏꯒꯤ ꯂꯥꯏꯐꯝ ꯀꯩ ꯍꯥꯏꯅꯤ ꯃꯤ ꯃꯥꯔꯖꯤꯡꯒꯨꯝꯕ ꯁꯅꯥꯃꯍꯤꯒꯨꯝꯕ ꯑꯗꯨꯝꯕꯗ ꯆꯠꯅꯤꯡꯗ꯭ꯔꯣ ꯈꯣꯏꯔꯝꯕ
ꯆꯠꯅꯤꯡꯉꯦ ꯆꯠꯂꯨꯖꯦ
ꯑꯗꯨꯅꯦ ꯑꯩꯁꯨ ꯁꯟꯅꯥ ꯃꯍꯤꯁꯦ ꯑꯃꯨꯛꯇ ꯆꯠꯂꯨꯗ꯭ꯔꯤꯕ
ꯑ ꯁꯅꯥꯃꯍꯤꯁꯦ ꯂꯥꯏꯟꯙꯧ ꯁꯅꯥꯃꯍꯤꯔꯣ ꯅꯠꯇ꯭ꯔꯒꯅ ꯁꯅꯥꯃꯍꯤ ꯀꯤꯌꯣꯡꯗꯨꯔꯣ
ꯂꯥꯏꯅꯤꯡꯊꯧ ꯁꯅꯥꯃꯍꯤꯔ ꯈꯪꯗꯦ ꯃꯣꯏꯅ ꯁꯅꯥꯃꯍꯤꯒꯌꯥ ꯍꯥꯏꯅꯕꯗꯣ ꯂꯨꯍꯣꯡꯕꯒ ꯑꯗꯒꯤ ꯈꯣꯏꯒꯤ ꯃꯤ ꯁꯤꯕꯒꯤ ꯀꯅꯣꯒ ꯑꯗꯨꯝ ꯀꯥꯠꯅꯕ ꯃꯐꯝꯗꯣ
ꯑꯗꯨꯗꯣ ꯂꯥꯏꯟꯊꯧ ꯁꯅꯥꯃꯍꯤꯗꯁꯨ ꯀꯠꯂꯦꯕꯀꯣ ꯑꯗꯨꯒ ꯑ ꯁꯅꯥꯃꯍꯤ ꯀꯤꯌꯣꯡꯗꯁꯨ ꯃꯤ ꯃꯥꯝꯇꯣꯞꯀ ꯆꯥꯎꯅ ꯁꯥꯔꯒ ꯂꯩꯌꯦꯕ ꯑꯗꯒꯤ ꯀꯩꯅꯣꯗꯁꯨ ꯁꯅꯥꯃꯍꯤꯀꯤ ꯑꯣ ꯒꯜ ꯁꯤ ꯂꯥꯏꯟꯙꯧ ꯁꯟꯅꯥꯃꯍꯤꯒꯤꯁꯨ ꯂꯥꯏꯟꯙꯧ ꯁꯅꯥꯃꯍꯤꯒꯤꯁꯤꯅ ꯇꯦꯑ ꯐꯥꯁ ꯑꯦꯝ ꯑꯥꯔ ꯂꯩꯕꯁꯦ ꯑꯁꯤ ꯁꯤ ꯑꯁꯤꯗ ꯂꯩꯌꯦꯕ
ꯎꯝ
ꯑꯁꯤꯗꯁꯨ ꯃꯥꯝꯇꯣꯞ ꯆꯥꯎꯅ ꯂꯨꯍꯣꯛ ꯃꯐꯝꯗꯨꯗ ꯂꯨꯍꯣꯡꯕ ꯌꯥꯏ ꯑꯗꯒꯤ ꯑ ꯑꯉꯥꯡ ꯆꯨꯔꯥꯀꯣꯔꯣꯟ ꯇꯧꯕ ꯌꯥꯏ
ꯎꯝ
ꯂꯣꯏ ꯇꯧꯋꯦꯕ ꯐꯤꯔꯣꯏ ꯁꯣꯔꯥꯠ ꯑꯗꯨꯗꯩꯗ ꯂꯣꯏꯟ ꯇꯧꯋꯦ ꯑꯗꯣ ꯀꯩꯅꯣꯒꯤꯁꯨ ꯁꯅꯥꯃꯍꯤ ꯀꯤꯌꯣꯡꯒꯤꯖꯨ ꯑꯗꯨꯗꯩꯗ ꯃꯣꯏ ꯃꯥꯟꯇꯣꯞꯀ ꯆꯥꯎꯅ ꯁꯥꯔꯒ ꯎꯝ ꯀꯩꯅꯣ ꯇꯧꯋꯦꯅ ꯃꯥꯒꯤꯁꯨꯗꯑ ꯎꯁꯣꯛꯞ ꯅꯨꯡꯁꯣꯛꯞ ꯈꯣꯠꯄ ꯈꯣꯠꯄ ꯂꯣꯏ ꯌꯥꯏꯌꯦꯅ ꯃꯥꯟꯇꯣꯛꯞꯀ ꯆꯥꯎꯅ ꯈꯜꯂ ꯂꯩꯍꯧꯋꯦꯕ
ꯎꯝ
ꯑꯗꯨꯅꯦ ꯑꯩꯅ ꯀꯔꯝꯕꯅꯣ ꯍꯪꯉꯤꯁꯦ
ꯑꯣ ꯑꯗꯨ ꯑꯣꯏꯔꯝꯕꯁꯨ ꯌꯥꯏ ꯍꯥꯏꯗꯤ ꯎꯝ ꯃꯥꯔꯖꯤꯡꯗꯤ ꯆꯠꯂꯨꯔꯦꯕ ꯃꯥꯔꯖꯤꯡꯁꯨ ꯀꯠꯅꯩꯗꯅ ꯑꯗꯨꯝ ꯎꯁꯣꯞꯁꯦ
ꯑꯥ ꯑꯥ
ꯑꯗꯨꯒ ꯃꯥꯔꯖꯤꯟꯗꯤ ꯆꯠꯂꯨꯔꯦ ꯑꯗꯨꯒ ꯍꯧꯖꯤꯛꯀꯤ ꯁꯅꯥꯃꯍꯤ ꯆꯠꯂꯨꯗ꯭ꯔꯤ ꯃꯐꯝ ꯑꯌꯥꯝꯕ ꯑꯝꯇ ꯆꯠꯇ꯭ꯔꯤꯗ ꯏꯟꯊꯤꯉꯥꯏꯅ ꯅꯣꯏꯗꯤ ꯅꯣꯏ ꯅꯨꯄꯥ ꯂꯥꯏꯒꯤ ꯀꯩꯒꯤ ꯇꯧꯕꯅꯤꯅ ꯅꯣꯏꯗꯤ ꯌꯥꯝ ꯈꯪꯉꯝꯅꯤ ꯃꯐꯝ ꯑꯅ ꯍꯪꯉꯛꯏꯅꯤꯅꯦ
ꯑꯗꯨꯅ ꯂꯥꯏꯗ ꯀꯩꯅꯣꯒꯤꯗꯤ ꯁꯤꯒꯤ ꯂꯥꯏꯙꯧ ꯁꯅꯥꯃꯍꯤꯒꯤꯗꯤ ꯎꯝ ꯐꯥꯁ ꯑꯦꯝꯑꯔꯒꯤ ꯑꯁꯤꯗꯩꯁꯤꯗ ꯂꯩꯕꯁꯤꯗꯤ ꯑꯈꯣꯏ ꯕꯥꯒꯤ ꯐꯤꯔꯣꯏꯒꯗꯣ ꯑꯗꯨꯗ ꯂꯣꯏ ꯇꯧꯋꯦꯕ
ꯎꯝ
ꯑꯗꯨꯗꯗꯤ ꯀꯩꯅꯣ ꯇꯧꯋꯦ ꯃꯐꯝꯗꯨꯁꯨ ꯑꯗꯨꯝ ꯐꯖꯩ ꯏꯪ ꯏꯪ ꯂꯥꯎꯔꯒꯗꯒꯤ ꯃꯥꯒꯤꯗꯤ ꯅꯣꯡꯃ ꯅꯤꯅꯤ ꯋꯥꯠꯂꯤꯉꯩꯗ ꯑꯈꯣꯏꯒꯤ ꯂꯥꯏꯒꯤ ꯍꯌꯦꯡꯖꯦ ꯍꯌꯦꯡꯅꯦ ꯍꯥꯏꯕꯁꯤꯗ ꯑꯈꯣꯏꯅ ꯄꯣꯠ ꯆꯩꯁꯤꯡꯁꯦ ꯑꯥ ꯆꯪꯒꯗꯕ ꯄꯣꯠ ꯆꯩꯁꯤꯡꯁꯦ ꯑꯈꯣꯏꯅ ꯂꯣꯏ ꯊꯤꯟꯇꯣꯛꯎꯗꯣꯏꯅꯦꯕ
ꯑꯣ ꯎꯁꯣꯞ ꯑꯣ ꯂꯥꯏꯒꯤ ꯇꯤꯟꯒꯤ ꯇꯧꯒꯗꯕꯁꯤꯡꯗꯣ
ꯑꯥ ꯑꯗꯒꯤ ꯁꯣꯔꯥꯠꯀꯤ ꯑꯣꯏꯔꯁꯨ ꯁꯣꯔꯥꯠꯀꯤ ꯆꯪꯒꯗꯕ ꯃꯄꯣꯠ ꯃꯆꯩꯁꯤꯡꯁꯦ ꯂꯣꯏꯅ ꯊꯤꯟꯇꯣꯛꯑꯒ ꯐꯤꯔꯣꯏꯒꯤ ꯑꯣꯏꯔꯁꯨ
ꯑꯗꯨꯗꯤ ꯎꯝ ꯆꯥꯛ ꯇꯧꯕꯒꯤꯗꯣ
ꯑꯥ
ꯃꯣꯏꯅ ꯂꯥꯡꯕ꯭ꯔꯥ ꯃꯄꯣꯠ ꯃꯆꯦ ꯑꯈꯣꯏꯅ ꯊꯤꯟꯗꯣꯏꯔꯥ
ꯑꯈꯣꯏꯅ ꯄꯩꯁꯥ ꯑꯣꯏꯅ ꯄꯤꯔꯗꯣꯏꯅꯦ ꯃꯣꯏꯅ ꯑꯗꯨꯝ ꯂꯥꯡꯖꯒꯔꯥꯗꯧꯅꯦ
ꯑꯣ ꯃꯤꯔꯣꯜ ꯂꯩꯇꯕꯗꯗꯤ ꯑꯗꯨ ꯐꯩ ꯀꯩꯅꯣ ꯂꯥꯏꯐꯝꯖꯨ ꯑꯣꯏꯕ
ꯑꯧ ꯐꯩꯌꯦ ꯑꯗꯒꯤ ꯑꯩꯈꯣꯏꯒꯤ ꯑꯩꯈꯣꯏꯅ ꯃꯤ ꯑꯁꯨꯛ ꯆꯥꯖꯒꯦ ꯍꯥꯏꯔꯁꯨ ꯃꯤ ꯃꯉꯥ ꯈꯛꯇꯪ ꯑꯣꯏꯔꯁꯨ ꯇꯔꯥ ꯈꯛꯇꯪ ꯑꯣꯏꯔꯖꯨ ꯑꯗꯨꯝ ꯌꯥꯏꯕꯀꯣ ꯑꯗꯩ ꯑꯍꯨꯝ ꯈꯛꯇꯪ ꯑꯣꯏꯔꯁꯨ ꯑꯗꯨꯝ ꯌꯥꯏꯕ ꯑꯗꯒꯤ ꯃꯐꯝꯗꯣ ꯆꯥꯎꯅ ꯑꯗꯒꯤ ꯃꯄꯥꯟꯗꯗꯤ ꯑꯗꯨꯝ ꯉꯥ ꯅꯨꯡ ꯑꯗꯨꯝ ꯂꯣꯏ ꯇꯧꯋꯦ ꯑꯗꯨꯒ ꯃꯅꯨꯡ ꯃꯅꯨꯡꯗꯁꯨ ꯉꯥ ꯆꯥꯕ ꯑꯗꯨꯝ ꯌꯥꯎꯋꯦꯕꯀꯣ ꯑꯗꯨꯝ ꯃꯥ ꯉꯥ ꯆꯥꯕꯁꯦ ꯇꯣꯉꯥꯟꯅ ꯂꯥꯏꯗꯨꯒ ꯁꯝꯅꯗꯕꯤꯗ ꯇꯧꯋꯦꯕ
ꯎꯝ
ꯉꯥ
ꯑꯗꯨꯅꯦ ꯎꯝ ꯑꯩꯅ ꯑꯁ ꯃꯐꯝ ꯃꯐꯝ ꯃꯤꯗꯤ ꯌꯥꯝ ꯆꯠꯅꯩ ꯑꯩꯅ ꯀꯣꯏꯕ ꯆꯠꯄꯕꯨꯗꯤ ꯑꯗꯨꯒꯨꯝꯕ ꯃꯐꯝꯗꯣ ꯑꯣꯏꯅ ꯆꯠꯅꯤꯡꯕ ꯍꯥꯏꯇꯥꯔꯦ
ꯑꯥ
ꯑꯗꯩ ꯉꯍꯥꯟꯋꯥꯏ ꯑꯩꯈꯣꯏ ꯂꯥꯏꯐꯝ ꯀꯌꯥ ꯇꯔꯦꯠ ꯍꯥꯏꯕ꯭ꯔꯥ ꯃꯥꯄꯟ ꯍꯥꯏꯕ ꯈꯣꯏꯔꯨꯝꯕ ꯆꯠꯅꯕꯗꯣ
ꯑꯥꯎ ꯂꯥꯏꯐꯝ ꯃꯥꯄꯟ ꯈꯣꯏꯔꯝꯕꯗꯣ
ꯑꯥ ꯑꯃꯨꯛꯇꯪꯗꯤ ꯌꯥꯎꯔꯨꯏꯕꯀꯣ ꯑꯥ ꯁꯦꯔꯧꯒꯤ ꯋꯥꯡꯕ꯭ꯔꯦꯟ ꯍꯔꯥꯎꯕ ꯈꯥꯏꯗꯣ ꯆꯪꯉꯛꯑꯦꯕ
ꯑꯥ
ꯑꯗꯨ ꯀꯨꯏꯔꯦ ꯆꯠꯇꯕ ꯑꯗꯒꯤ ꯃꯣꯟꯗꯨꯝ ꯃꯍꯥꯗꯦꯕ ꯆꯪꯉꯛꯏ ꯑꯗꯩ ꯀꯥꯏꯅ ꯈꯣꯏꯔꯨꯝꯃꯛꯏ ꯑꯗꯨꯝꯕꯗꯤ ꯑꯃꯨꯛꯇꯪꯗꯤ ꯆꯠꯂꯨꯔꯦ ꯑꯗꯨ ꯀ꯭ꯋꯤꯃꯟꯗꯅ ꯀꯥꯎꯕꯨ ꯀꯥꯎꯔꯦ ꯑꯩꯈꯣꯏꯒꯤ ꯁꯦꯔꯧꯒꯤ ꯇꯨꯔꯦꯟꯗꯒ ꯂꯨꯞꯄꯒ ꯈꯣꯔꯝ ꯆꯪꯕꯗꯣ
ꯑꯥ
ꯆꯠꯂꯨꯏꯕ
ꯑꯗꯨꯒꯤ ꯑꯥ ꯅꯍꯥꯟꯋꯥꯏ ꯑꯩꯈꯣꯏꯖꯨ ꯄꯤꯛꯏꯉꯩ ꯑꯩꯈꯣꯏ ꯈꯔ ꯄꯤꯛꯏꯉꯩꯗ ꯎꯝ ꯀꯩꯅꯣ ꯇꯧꯋꯦ ꯎꯝ ꯍꯧꯖꯤꯛꯀꯤ ꯅꯪ ꯍꯥꯏꯗꯣ ꯀꯥꯏꯅ ꯑꯗꯒꯤ ꯕꯣꯟꯗꯨꯝ ꯃꯍꯥꯗꯦꯕ ꯀꯥꯏꯅ ꯇꯩ ꯅꯍꯥꯟꯋꯥꯏ ꯆꯠꯈꯤꯕꯗꯣ ꯍꯧꯖꯤꯛꯇꯤ ꯎꯝ ꯃꯐꯝꯖꯦ ꯍꯥꯏꯗꯤ ꯅꯍꯥꯟꯋꯥꯏꯗ ꯑꯦ ꯂꯥꯏꯐꯝ ꯈꯣꯏꯔꯝꯕꯗ ꯑꯍꯜ ꯑꯩꯈꯣꯏ ꯏꯃꯥ ꯍꯣꯏꯒ ꯀꯩꯒ ꯇꯧꯔꯒ ꯄꯨꯂꯞ ꯆꯠꯄꯅꯤꯅ
ꯄꯪꯈꯣꯏꯗ ꯈꯣꯏꯔꯝꯃꯦ ꯅꯍꯥꯟꯋꯥꯏꯕꯨꯗꯤ ꯍꯧꯖꯤꯛꯇꯤ ꯒ꯭ꯌꯥꯟ ꯃꯦꯟꯠ ꯑꯝꯇꯥ ꯇꯥꯗ꯭ꯔꯦꯕ ꯃꯐꯝ ꯃꯔꯥꯡ
ꯎꯝ
ꯑꯗꯩ ꯑꯩꯈꯣꯏꯅꯒ ꯁꯨꯝ ꯒ꯭ꯌꯥꯟ ꯈꯔ ꯇꯥꯔꯛꯄ ꯒ꯭ꯌꯥꯟ ꯇꯥꯔꯛꯑꯀꯥꯟꯗ ꯆꯠꯂꯒꯁꯨ ꯑꯩꯈꯣꯏꯅ ꯑꯦ ꯁꯤꯅꯤ ꯁꯤꯅꯤꯗꯣ ꯈꯪꯗ꯭ꯔꯤꯉꯩ ꯑꯣꯏꯕꯅꯤꯅ
ꯎꯝ ꯃꯥꯅꯦ ꯒ꯭ꯌꯥꯟ ꯑꯩꯈꯣꯏꯁꯨ ꯑꯁ ꯌꯨꯝ ꯄꯥꯜꯂꯝ ꯃꯥꯇꯨꯡꯗꯅꯤꯗ ꯆꯠꯂꯤꯗꯣ ꯑꯗꯨ ꯑꯣꯏꯁꯨ ꯀꯨꯏꯃꯟꯗꯅ ꯀꯥꯎꯒ꯭ꯔꯦꯕ ꯑꯗꯒꯤ ꯀꯥꯏꯅꯒ ꯆꯪꯉꯨꯕꯗꯣ ꯑꯁ ꯅꯨꯡꯕꯨ ꯅꯨꯡꯁꯤꯖꯥꯅꯤ ꯑꯩꯈꯣꯏꯒꯤ ꯀꯥꯏꯅꯒꯤ ꯊꯩꯕꯣꯡꯗꯣ
ꯑꯥꯎ
ꯑꯩꯈꯣꯏꯅ ꯆꯠꯄ ꯃꯇꯝꯗꯨꯗ ꯄꯥꯜ ꯍꯧꯔꯦꯕ ꯑꯈꯣꯏ ꯄꯨꯔꯥ ꯃꯈꯣꯡ ꯃꯣꯏꯅ ꯑꯁꯇꯔ ꯍꯥꯏꯕ ꯃꯈꯣꯡꯗꯨꯗꯒꯤ ꯄꯥꯟꯕ ꯍꯧꯔꯒꯅꯦ ꯊꯩꯕꯣꯡꯗꯣ ꯄꯪꯆꯥꯎꯗꯤ ꯆꯥꯎꯗꯦ ꯐꯖꯅ ꯄꯥꯜꯍꯧꯋꯤ
ꯑꯣ
ꯑꯗꯩ ꯃꯐꯝ ꯑꯅꯤ ꯑꯍꯨꯝ ꯈꯣꯏꯔꯝꯃꯛꯏ ꯑꯗꯨꯒ ꯆꯥꯛ ꯇꯤ ꯌꯨꯝꯗꯒꯤ ꯊꯣꯡꯉꯒ ꯂꯥꯏ ꯈꯨꯔꯨꯝꯕ ꯆꯠꯄꯅꯤꯅ ꯁꯥ ꯉꯥ ꯊꯣꯡꯕꯗꯤ ꯄꯨꯗ꯭ꯔꯦ
ꯑ
ꯑꯆꯝꯕ ꯑꯩꯈꯣꯏꯒꯤ ꯊꯥꯎ ꯉꯧꯔꯒ ꯃꯅꯥ ꯃꯁꯤꯡ ꯑꯣꯏꯅ ꯊꯣꯡꯉ ꯄꯨꯔꯦꯕ ꯑꯗꯨꯒ ꯑ ꯁꯦꯔꯧꯒꯤ ꯋꯥꯡꯕ꯭ꯔꯦꯟ ꯈꯣꯏꯔꯝꯕ ꯃꯇꯨꯡꯗ ꯃꯣꯏꯒꯤ ꯀꯝꯃꯨꯅꯤꯇꯤ ꯍꯣꯜ ꯑꯃ ꯂꯩꯌꯦꯕ
ꯑ
ꯑꯗꯨꯗ ꯑꯣꯏꯅ ꯆꯥꯏꯌꯦ ꯆꯥꯛꯀꯇꯣ
ꯑꯗꯨꯗꯣ ꯇꯨꯔꯦꯜ ꯂꯥꯜꯂ ꯆꯠꯄꯗꯣ ꯅꯠꯇ꯭ꯔꯥ
ꯑꯧ ꯑꯧ ꯇꯨꯔꯦꯟ ꯑꯁꯥꯡꯕ ꯑꯃ ꯂꯥꯟꯕꯗꯣ ꯁꯦꯔꯧꯒꯤ ꯇꯨꯔꯦꯜ
ꯇꯨꯔꯦꯟꯗꯣ ꯂꯥꯜꯂꯒ ꯃꯅꯨꯡꯗ ꯑꯩꯈꯣꯏꯅ ꯅꯍꯃꯨꯛ ꯑꯩꯅ ꯑꯩꯈꯣꯏ ꯑꯗꯣ ꯌꯨꯝꯒ ꯄꯥꯜꯂꯛꯇ꯭ꯔꯤꯉꯩꯅꯦ ꯑꯗꯨꯒꯤ ꯆꯠꯂꯨꯕ ꯀꯥꯟꯗꯗꯤ ꯇꯨꯔꯦꯟꯗꯣ ꯏꯁꯤꯡ ꯀꯪꯉꯦꯕ ꯑꯗꯨꯒ ꯂꯥꯜꯂꯒ ꯃꯅꯨꯡꯗ ꯇꯧꯔꯒ ꯆꯪꯉꯦꯕ
ꯑꯣ ꯑꯁ ꯑꯩꯈꯣꯏ ꯃꯇꯝꯗꯗꯤ ꯊꯣꯡꯗꯨ ꯂꯥꯜꯂꯦ ꯑꯗꯨꯒ ꯇꯨꯔꯦꯟꯗꯨꯗ ꯏꯔꯨꯞꯄ ꯈꯣꯏꯔꯝꯃ ꯆꯪꯗꯣꯏꯅꯤꯅ ꯐꯅꯦꯛ ꯐꯤ ꯑꯃꯃꯝ ꯄꯨꯏꯌꯦꯕꯀꯣ
ꯑꯣ
ꯑꯗꯨ ꯍꯣꯡꯗꯣꯛꯑꯒ ꯇꯨꯔꯦꯟꯗꯨꯗ ꯂꯨꯞꯄꯦ ꯇꯨꯔꯦꯟꯗꯣ ꯏꯁꯤꯡ ꯑꯗꯨꯝ ꯆꯥꯎꯋꯤ ꯏꯔꯩ ꯌꯥꯝ ꯀꯜꯂꯦ ꯑꯩꯈꯣꯏꯗꯤ ꯀꯤꯗꯅ ꯑꯩꯗꯤ ꯌꯥꯝ ꯃꯈꯥꯕꯨ ꯀꯨꯝꯖꯗꯦ ꯀꯥꯕꯛ ꯀꯥꯕꯛ ꯇꯧꯔꯒ ꯆꯨꯞ ꯂꯨꯞꯄ ꯑꯗꯨꯝ ꯀꯥꯈꯠꯂꯛꯑꯦꯕ
ꯑꯣ
ꯑꯗꯨꯒ ꯐꯤꯔꯣ ꯅꯨꯡꯅꯣ ꯍꯣꯡꯗꯣꯛꯑꯒ ꯆꯟꯗꯣꯟ ꯆꯋꯥꯡꯃꯨꯛ ꯊꯤꯟꯖꯜꯂꯒ ꯑꯗꯨꯃꯥꯏꯅ ꯇꯧꯔ ꯂꯣꯏꯔꯒ ꯈꯨꯔꯨꯝꯝꯕ ꯆꯪꯉꯦꯕ ꯑꯃꯨꯛ ꯑꯗꯨꯒ ꯏꯔꯨꯞꯄꯗ ꯁꯦꯠꯄ ꯐꯤꯔꯣꯟꯜꯗꯣ
ꯑꯥ
ꯑꯗꯨꯗ ꯇꯨꯔꯦꯟꯗꯨꯗ ꯂꯪꯊꯣꯛꯑꯝꯃꯣ ꯍꯥꯏꯅ ꯂꯪꯊꯣꯛꯑꯝꯃꯦꯕ
ꯑꯥ
ꯏꯁꯤꯡꯗꯤ ꯌꯥꯝ ꯆꯥꯎꯍꯧꯋꯦ
ꯑꯩꯈꯣꯏꯅ ꯆꯠꯄꯗꯨꯗꯗꯤ ꯏꯁꯤꯡ ꯀꯪꯉꯝꯃꯦ
ꯎ
ꯑꯩꯈꯣꯏꯅ ꯆꯠꯄ ꯍꯥꯏꯁꯦ ꯑꯁ ꯀꯨꯏꯔꯦꯗ ꯅꯍꯥꯟꯋꯥꯏ ꯄꯤꯛꯏꯉꯩꯒꯤ ꯋꯥꯔꯤꯅꯤ ꯑꯗꯨ ꯌꯨꯝ ꯄꯥꯜꯂꯛꯄꯗꯩꯗꯤ ꯁꯦꯔꯧꯁꯦ ꯑꯝꯇ ꯆꯠꯇ꯭ꯔꯤ
ꯑꯁ ꯏꯆꯥꯅꯨꯄꯥ ꯌꯨꯝ ꯄꯥꯜꯂ ꯃꯇꯨꯡꯗꯅꯤ ꯏꯆꯥꯅꯨꯄꯥꯁꯦ ꯌꯥꯝ ꯀꯟꯗꯤ ꯆꯥꯎꯗ꯭ꯔꯤ ꯃꯥꯗꯤ ꯄꯨꯗꯦ ꯊꯝꯂꯝꯃꯦꯕ
ꯑꯥ
ꯑꯗꯨꯒ ꯆꯠꯄꯅꯦ ꯑꯗꯣ ꯑꯃꯨꯛ ꯑꯃꯨꯛ ꯑꯅꯤꯔꯛ ꯑꯗꯨꯃꯥꯏꯅ ꯆꯠꯈ꯭ꯔꯕ ꯑꯗꯨꯃꯥꯏꯅ ꯑꯩꯈꯣꯏꯒꯤ ꯂꯩꯀꯥꯏꯒꯤ ꯎꯝ ꯃꯤ ꯃꯌꯥꯝ ꯇꯧꯔꯒ ꯕꯁꯇ ꯇꯧꯔꯒ ꯆꯠꯄꯤꯗꯣ
ꯑꯥ
ꯑꯗꯨꯃꯥꯏꯅ ꯆꯠꯂꯨꯕꯅꯦꯕ ꯎꯝ
ꯑꯗꯒꯤ ꯀꯩꯅꯣꯗ ꯁꯤꯒꯤ ꯍꯧꯖꯤꯛ ꯍꯥꯏꯔꯤꯕ ꯁꯅꯥꯃꯍꯤ ꯀꯤꯌꯣꯡꯗꯣ
ꯎꯝ
ꯁꯅꯥꯃꯍꯤ ꯀꯤꯌꯣꯡꯒꯤꯗꯨꯗꯁꯨ ꯑꯃ ꯂꯩꯌꯦꯕ ꯁꯅꯥꯃꯍꯤꯁꯤꯅ ꯑꯃꯨꯛ ꯃꯊꯛ ꯀꯥꯈꯠꯂꯒꯅꯦꯕ ꯂꯩꯗ ꯑꯗꯨꯏꯁꯦ ꯁꯅꯥꯃꯍꯤ ꯀꯤꯌꯣꯡꯁꯤꯅ
ꯎ
ꯑꯗꯨꯒꯤ ꯃꯈꯥꯁꯤꯗ ꯑꯩꯈꯣꯏꯒꯤ ꯅꯨꯡ ꯑꯣꯏꯅ ꯑꯗꯨꯒꯤ ꯂꯩꯔꯤꯕ ꯏꯁꯣꯔꯁꯤꯒꯤ ꯃꯥꯒꯤ ꯀꯩꯅꯣꯁꯦ ꯅꯨꯡ ꯑꯣꯏꯅ ꯆꯥꯎꯅ ꯑꯁ ꯅꯨꯡꯁꯦ ꯆꯥꯎꯋꯦ ꯑꯗꯣ ꯑꯗꯨꯒꯤ ꯅꯨꯡꯁꯤꯒꯤ ꯅꯨꯡꯁꯤꯗꯁꯨ ꯗꯨꯛ ꯊꯥꯎꯉꯩ ꯀꯠꯇꯅ ꯈꯣꯠꯇꯅ ꯀꯩꯅꯣ ꯇꯧꯋꯦ ꯃꯃꯤꯡꯗꯣ ꯀꯩꯅꯣꯝ ꯍꯥꯏꯕꯅꯦ ꯑꯗꯨꯒꯤꯗꯨꯁꯨ ꯇꯨꯔꯦꯟ ꯑꯃ ꯆꯠꯂꯦꯕ ꯇꯨꯔꯦꯟꯁꯦ ꯇꯨꯔꯦꯟꯁꯦ ꯑꯩꯈꯣꯏꯒꯤ ꯇꯨꯔꯦꯟꯕꯨꯗꯤ ꯇꯨꯔꯦꯟ ꯍꯥꯏꯌꯦꯅ ꯌꯥꯝ ꯀꯟꯅꯅꯕ ꯏꯁꯤꯡ ꯆꯥꯎꯕ꯭ꯔꯥ ꯈꯣꯠꯂꯒ ꯀꯩꯅꯣ ꯇꯧꯕ ꯅꯠꯇꯦ ꯏꯁꯤꯡꯁꯨ ꯊꯦꯜꯂꯦ ꯈꯨꯕꯣꯝ ꯁ꯭ꯋꯥꯏꯃꯨꯛꯇꯪ ꯌꯧꯋꯦꯕ ꯑꯗꯨ ꯀꯨꯝꯃꯒ ꯂꯥꯜꯂ ꯂꯛꯑꯦ ꯑꯗꯩ ꯉꯁꯥꯏꯒꯤ ꯂꯥꯏꯒꯤꯁꯦ ꯙꯛ ꯊꯥꯡꯕꯩ ꯀꯠꯂꯝꯃꯒ ꯑꯗꯨꯏꯗꯨꯒ ꯑ ꯀꯣꯊꯤꯒꯁꯦ ꯑꯩꯈꯣꯏꯒꯤ ꯃꯤ ꯂꯩꯈꯤꯗ꯭ꯔꯕ ꯃꯤꯒꯤ ꯀꯣꯊꯤꯁꯦ ꯑꯩꯈꯣꯏꯅ ꯕꯤꯅꯥꯕꯣꯟꯗꯒ ꯆꯠꯂꯒ ꯊꯥꯗꯅꯩꯗꯅ
ꯑꯣ ꯍꯣ ꯍꯣꯏ ꯄꯩꯊꯤ ꯊꯥꯗꯕ ꯑꯃ ꯂꯩꯕꯗꯣ
ꯑꯥ ꯑꯗꯨꯒꯤ ꯑꯗꯨꯗꯒ ꯊꯥꯗꯩꯌꯦꯕ ꯑꯩꯈꯣꯏꯒꯤꯗꯤ
ꯎꯝ
ꯑꯥꯗ ꯂꯥꯞꯅ ꯑꯃꯨꯛ ꯆꯠꯇ꯭ꯔꯁꯨꯅ
ꯑꯣ ꯐꯔꯦ ꯐꯔꯦ ꯑꯩꯁꯦ ꯃꯤ ꯑꯃ ꯂꯥꯛꯄ ꯃꯥꯜꯂꯦ ꯍꯣꯔꯦꯟ ꯍꯥꯠꯂꯦ ꯇꯧꯔꯛꯀꯦꯀꯣ ꯑꯃꯨꯛ
ꯍ ꯍꯣꯏ
ꯎꯝ
ꯎ